ꯑꯥ
ꯀꯔꯤ ꯏꯟꯖꯥꯡ ꯀꯔꯤ ꯏꯟꯖꯥꯡ ꯆꯥꯕꯤꯔꯒꯦ
ꯏꯔꯣꯝꯕꯒ ꯀꯥꯡꯉꯧꯒ ꯆꯥꯏꯌꯦ ꯅꯪ ꯐꯣꯟ ꯇꯧꯔꯒ ꯄꯥꯏꯔꯛꯇ꯭ꯔꯤꯗꯨꯅ ꯀꯩꯒꯤꯅꯣ
ꯄꯥꯏꯔꯛꯇꯕ ꯅꯠꯇꯦ ꯅꯦꯠꯋꯛ ꯌꯥꯗꯕꯩꯔ ꯈꯪꯗꯦ ꯀꯩꯅꯣ ꯇꯧꯔ ꯂꯩꯕꯩꯅꯦ
ꯅꯦꯋꯥꯛ ꯌꯥꯕꯝ
ꯅꯦꯋꯛ ꯌꯥꯕ ꯃꯐꯝꯗ ꯂꯩꯌꯣꯗꯨꯗꯤ ꯆꯠꯂꯒꯦ ꯇꯧꯕꯅꯦ ꯑꯩ ꯌꯨꯝꯗ ꯊꯣꯛꯂꯛꯄ ꯍꯧꯔꯑꯥꯕꯅꯤ ꯐꯤ ꯈꯔ ꯐꯤ ꯈꯔ ꯁꯨꯔꯨꯒꯦ ꯇꯧꯕ
ꯁꯨꯔꯨꯔꯣ ꯁꯨꯔꯨꯔꯣ ꯑꯩꯖꯨ ꯀꯣꯟ ꯐꯦꯡꯒꯦ ꯇꯧꯔꯤ
ꯐꯦꯡꯒꯦ ꯇꯧꯔꯤ ꯀꯣꯟꯁꯨ ꯐꯦꯡꯗ꯭ꯔꯤꯕꯅꯦ ꯑꯩꯗꯤ ꯉꯁꯥꯏ ꯐꯔꯛ ꯇꯥꯗꯅ ꯑꯩꯈꯣꯏꯕꯥ ꯏꯔꯨꯖꯥ ꯂꯩꯗꯅ
ꯎꯝ ꯀꯩꯗꯧꯔꯝꯃꯤꯅꯣ
ꯃꯤꯅꯣ ꯁꯨꯝ ꯂꯩꯔꯤ ꯃꯌꯥꯝꯒꯤ ꯀꯨꯝꯍꯩ ꯌꯦꯡꯗꯅ ꯂꯩ
ꯍꯣꯔꯦꯟ ꯀꯃꯥꯏꯅ ꯇꯧ
ꯀꯃꯥꯏꯟ ꯇꯧꯁꯦꯕ ꯑꯁ ꯑꯩꯗꯤ ꯑꯣ ꯀꯦꯗꯤ ꯆꯥꯅꯤꯡꯗꯦꯕ ꯀꯔꯤꯅꯣ ꯆꯥꯅꯤꯡꯉꯤꯁꯤꯅꯥ ꯍꯦꯛ ꯑꯣ ꯑꯗꯨꯝ ꯍꯦꯛꯑꯣꯕ ꯑꯗꯨꯝ
ꯀꯔꯤꯅꯣ ꯅꯪꯅ ꯆꯥꯅꯤꯡꯉꯤ
ꯑꯩꯈꯣꯏꯗꯤ ꯁꯋꯣꯝꯕꯨꯡꯗ
ꯎꯝ ꯁꯋꯣꯝꯕꯨꯡ ꯇ ꯅꯥ ꯏꯟꯅꯔꯛꯄꯗꯤ ꯇꯜꯂꯤꯗ ꯆꯥꯁꯨ ꯆꯥꯗꯅ
ꯑꯩꯈꯣꯏꯅꯗꯤ ꯆꯥꯅꯤꯡꯕ ꯍꯥꯏꯇꯥꯔꯦꯅꯦ ꯅꯪꯒꯤ ꯑꯣꯀꯦꯗꯨꯗꯤ ꯆꯥꯅꯤꯡꯗꯕ
ꯆꯥꯅꯤꯡꯕ
ꯇꯟꯕ ꯑꯃꯨꯛ ꯍꯥꯎꯇ꯭ꯔꯦꯕ ꯍꯧꯖꯤꯛꯀꯥꯟ ꯊꯥꯏꯅ ꯍꯥꯎꯔꯝ ꯇꯥꯔꯁꯨ
ꯂꯩꯔꯤꯕ꯭ꯔꯣ ꯅꯌꯨꯝ ꯍꯜꯂꯕ꯭ꯔꯣ
ꯂꯩꯔꯤ ꯌꯨꯝ ꯍꯟꯕ ꯌꯥꯗꯕꯒꯤꯅꯦ ꯑꯩꯅ ꯁꯤ ꯐꯝꯃꯤꯁꯦ ꯃ ꯃꯈꯣꯟ ꯃꯋꯥ ꯇꯥꯒꯗꯕ ꯍꯟꯗ ꯌꯥꯔꯣꯏꯍꯦ ꯑꯩ ꯐꯤꯔꯣꯜ ꯁꯨꯗ ꯌꯥꯔꯣꯏ ꯎꯝ ꯁꯤ ꯂꯣꯏꯔꯒꯕꯨꯗꯤ ꯆꯠꯂꯅꯤꯅ
ꯍꯣꯏ ꯀꯩ ꯆꯥꯔꯒꯦ
ꯀꯥꯡꯁꯣꯏ ꯊꯣꯡꯉꯦ ꯁꯧꯒ꯭ꯔꯤꯌꯣ ꯒꯖꯔ ꯔꯣ ꯑꯔꯩꯕꯈꯩ ꯍꯥꯞꯆꯜꯂꯒ
ꯅꯪꯕꯨ ꯉꯁꯥꯏ ꯄꯨꯡ ꯀꯌꯥꯗꯅꯣ ꯍꯒꯠꯈꯤꯗꯥꯏꯅꯦ ꯍꯧꯒꯠꯂꯛꯄꯗꯥ ꯆꯥꯛ ꯂꯣꯏꯔꯝꯃꯕꯣ ꯅꯦꯠꯋꯥꯛ ꯌꯥꯗ꯭ꯔꯦ ꯏꯕꯦꯝꯃꯥ ꯅꯦꯠꯋꯥꯛ ꯌꯥꯕꯗ ꯑꯝꯇ ꯂꯩꯒꯦꯔꯣ ꯎꯝ ꯀꯥꯏꯋꯥꯥꯏ ꯂꯩꯔꯤꯅꯣ